ꯄꯣ
ꯅꯨꯡꯉꯔꯤꯕ꯭ꯔꯣ
ꯎꯝ
ꯍꯧꯒꯠꯇ꯭ꯔꯤꯕ꯭ꯔꯣ
ꯇꯥꯔꯤꯌꯦ
ꯉꯔꯥꯡ ꯊꯦꯡꯅ ꯇꯨꯝꯕꯒꯤ ꯍꯧꯖꯤꯛ ꯐꯥꯎ ꯌꯨꯝꯗ ꯂꯩꯗ
ꯏꯁ ꯉꯁꯥꯢ ꯑꯦ ꯉꯁꯤ ꯉꯟꯕꯅꯦ
ꯑꯩꯗꯤ ꯊꯥꯖꯗꯦꯗ
ꯑꯦꯠ ꯇꯥꯗ꯭ꯔꯤꯉꯩꯗ ꯍꯧꯒꯠꯂꯦ ꯉꯁꯤꯗꯤ
ꯀꯔꯤ ꯊꯕꯛ ꯂꯩꯕꯔꯥ ꯋꯛꯀꯤꯡ ꯆꯠꯄ꯭ꯔꯥ ꯅꯠꯇ꯭ꯔꯒ ꯅꯝꯕꯔ ꯋꯥꯟ ꯇꯧꯅꯤꯡꯕꯒꯤ ꯍꯧꯒꯠꯄ꯭ꯔꯥ
ꯅꯠꯇꯦꯗ
ꯑꯣꯢꯔꯝꯒꯗꯤ
ꯅꯪ ꯊꯕꯛ ꯆꯠꯂꯣꯏꯗ꯭ꯔꯣ
ꯊꯕꯛ ꯂꯩꯇ‌ꯦ
ꯊꯕꯛ ꯆꯠꯂꯣꯏꯗꯔ‌ꯣ ꯅꯪ ꯉꯁꯤ ꯁꯨꯊꯤꯔꯥ
ꯍꯣꯏ
ꯑꯗꯨ ꯅꯪ ꯉꯔꯥꯡꯗꯣ ꯑꯗꯨ ꯏꯊꯟꯅ ꯂꯩꯒꯅꯤ ꯑꯗꯣ ꯍꯥꯏꯕ ꯅꯠꯇ꯭ꯔꯣ ꯅꯪ
ꯍꯣꯢꯌꯦ ꯑꯣꯏꯔꯁꯨ ꯆꯠꯅꯤꯡꯗꯕ ꯅꯣꯡꯖ‌ꯦ ꯀꯟꯅ ꯆꯨꯢꯕ ꯉꯁꯤꯗꯤ
ꯑꯣ ꯅꯨꯡꯉꯥꯏꯔꯝꯅꯤ ꯑꯗꯨꯗꯤ ꯅꯣꯡ ꯆꯨꯕꯩ
ꯑꯩꯈꯣꯏꯗꯤ ꯊꯕꯛ ꯀꯟꯕꯅꯤꯅ ꯅꯣꯡꯒ ꯆꯨꯕꯖ‌ꯦ ꯄꯥꯝꯗꯦꯍꯦ
ꯅꯣꯛꯅꯤꯡꯉꯦꯍꯦ ꯑꯗꯨ ꯅꯣꯡ ꯆꯨꯔꯁꯨ ꯆꯠꯂꯣꯅ
ꯅꯥꯏꯒꯨꯝꯅ ꯐ꯭ꯔꯤꯗ ꯅꯨꯃꯤꯠ ꯈꯨꯗꯤꯡꯒꯤ ꯇꯨꯝꯔꯒ ꯋꯥꯊꯤ ꯋꯥꯊꯤ ꯋꯥꯊꯤ ꯋꯥ ꯉꯥꯡꯉꯥ ꯂꯩꯕꯗꯣ
ꯑꯩꯈꯣꯏꯗꯤ ꯑꯗꯨꯃꯥꯏꯅ ꯇꯧꯗ‌ꯦꯕ
ꯑꯗꯨ ꯑꯗꯨ ꯑꯩꯈꯣꯏ ꯑꯗꯨꯒꯨꯝꯕꯗꯣ ꯑꯃꯨꯛ ꯐꯪꯉꯔꯣꯏꯕꯀꯣ ꯈꯔ ꯂꯩꯔꯗꯤ ꯑꯗꯨꯒꯤ
ꯀꯔꯤ ꯊꯕꯛ ꯇꯧꯒꯦꯔ
ꯊꯕꯛ ꯇꯧꯔꯣꯏꯅꯦ ꯍꯥ ꯍꯥ ꯑꯩ ꯌꯨꯝꯗ ꯂꯥꯛꯑꯅꯤ
ꯅꯪ ꯌꯨꯝꯗ ꯀꯩ ꯇꯧꯗꯣꯏꯕ ꯍꯧꯖꯤꯛ ꯏꯔꯥꯡ ꯌꯥꯝ ꯀꯜꯂ ꯀꯥꯟꯁꯤꯗ
ꯏꯔꯥꯡꯕ ꯀꯤꯕꯔꯅꯦ ꯅꯣꯏ ꯈꯛꯇ ꯁꯤꯕ ꯌꯥꯕꯔꯣ
ꯉꯔꯥꯡ ꯖꯣꯖꯣꯡꯇꯦꯛꯇ ꯏꯔꯥꯡ ꯀꯟꯅ ꯇꯧꯕꯗꯣ ꯅꯪ ꯎꯗ꯭ꯔꯣ
ꯅꯨꯡꯗꯥꯡꯔꯣ
ꯑꯐꯇꯔꯅꯨꯟꯗ ꯒꯔꯤ ꯆꯠꯍꯜꯂꯣꯏ ꯍꯥꯏꯅ ꯏꯔꯥꯡ ꯇꯧꯕꯗꯨ
ꯀꯩꯁꯨ ꯅꯠꯇꯦꯗ
ꯀꯔꯤ ꯇꯧꯔꯤꯅꯣ ꯆꯥꯛ ꯆꯥꯔꯕꯣ
ꯆꯥꯛ ꯆꯥꯈ꯭ꯔꯦ ꯍꯥꯏꯕꯗꯣ
ꯍꯥ
ꯆꯥꯕ ꯂꯣꯏꯈ꯭ꯔꯦ ꯍꯥꯏꯕ
ꯀꯔꯤ ꯏꯟꯁꯥꯡꯅ‌ꯣ
ꯀꯪꯁ‌ꯣꯏ
ꯅꯣꯏꯖ‌ꯦ ꯀꯪꯁꯣꯏ ꯈꯛꯇ ꯆꯥꯏꯅꯦ ꯀꯩꯅꯣ ꯇꯨꯃꯤꯟ ꯇꯨꯃꯤꯟ ꯊꯝꯃꯣꯏ ꯁꯦꯡꯅ ꯅꯪꯕꯨ ꯑꯁꯨꯝ
ꯀꯔꯤ ꯀꯔꯤꯒꯤ ꯕꯤꯠꯇ ꯏꯁꯩ ꯁꯛꯄ꯭ꯔꯣꯅꯦ ꯍꯧꯖꯤꯛꯕꯣ
ꯑꯩꯈꯣꯏꯒꯤ ꯃꯨꯠꯇ‌ꯣ ꯃꯨꯠꯇ‌ꯣ ꯅꯨꯡꯉꯥꯏ ꯇꯨꯝꯕ ꯄꯦꯟ
ꯅꯪꯒꯤ ꯅꯦꯠꯋꯥꯛ ꯐꯠꯇꯕ ꯃꯥꯂꯦ
ꯇꯥꯕ꯭ꯔꯣ ꯍꯜꯂꯣ
ꯇꯥꯏꯅꯦꯍꯦ
ꯅꯪꯒꯤ ꯅꯦꯠꯋꯥꯛ ꯐꯠꯇꯦ ꯍꯥꯏꯕ ꯐꯖꯅ
ꯀꯔꯤꯒꯤꯔ